ꯇꯥꯏꯠ
ꯀꯩꯗꯧꯔꯝꯃꯤꯟ
ꯀꯩꯁꯨ ꯇꯧꯗꯦꯗ ꯐꯝꯃꯤ ꯅꯪꯗꯤ
ꯑꯩ ꯍꯤꯞꯄꯦ ꯆꯥꯛꯇꯤ ꯆꯥꯔꯕꯣ
ꯆꯥꯛ ꯆ ꯆꯥꯗ꯭ꯔꯤꯗ ꯅꯪꯗꯤ ꯆꯥꯔꯕꯣ
ꯎꯝ ꯑꯩ ꯆꯥꯔꯦ
ꯀꯩ ꯏꯟꯖꯥꯡ ꯆꯥꯔꯒꯦ
ꯉꯁꯤ ꯌꯦꯟ ꯆꯥꯏꯌꯦ ꯅꯣꯏꯗꯤ ꯀꯩ ꯊꯣꯡꯒꯦ
ꯑꯩꯈꯣꯏꯗꯤ ꯈꯪꯗꯦ ꯉꯁꯥꯏ ꯑ ꯌꯦꯔꯨꯝ ꯒꯤ ꯀꯩꯅꯣ ꯊꯣꯡꯅꯦꯅꯗꯤ ꯍꯥꯏꯕꯅꯤ
ꯑꯥ ꯀꯟ ꯅ ꯅꯪ ꯊꯣꯡꯗꯕ꯭ꯔꯣ ꯀꯅꯥ ꯊꯣꯡꯒꯦ
ꯑꯩ ꯊꯣꯡꯗꯦ ꯑꯩꯈꯣꯏ ꯃꯥꯅ ꯊꯣꯡꯉꯦ ꯑꯩꯗꯤ ꯌꯨꯝ ꯂꯩꯌꯦ
ꯑꯣ ꯌꯥꯝ ꯅꯨꯡꯉꯥꯏꯅ
ꯌꯨꯝꯗ ꯂꯩꯕ ꯑꯁ ꯋꯥꯏꯌꯦꯗ
ꯀꯩꯒꯤ
ꯑꯗꯨ ꯍꯥꯏꯗꯤ ꯋꯥꯏ ꯍꯥꯏꯗꯤ ꯑꯗꯨꯝ ꯀꯩꯅꯣꯒꯨꯝꯕ ꯑ ꯀꯃꯥꯏ ꯍꯥꯏꯅꯤ ꯑꯩꯈꯣꯏꯗꯤ ꯌꯨꯝꯁꯦ ꯐꯦꯃꯤꯂꯤꯁꯦ ꯆꯥꯎꯁꯨ ꯆꯥꯎꯕꯅꯤꯅ ꯑꯗꯨꯝ ꯃꯤꯅ ꯑ ꯄꯥꯈꯣꯟ ꯄꯤ ꯄꯥꯈꯣꯟ ꯄꯤ ꯁꯤꯕꯗꯣ ꯑꯗꯨꯝ ꯆꯠꯂꯦꯕ ꯑꯗꯨꯒꯤ ꯌꯨꯝꯗ
ꯀꯌꯥꯝ ꯃꯤ ꯃꯤ ꯌꯥꯝꯕ꯭ꯔꯥꯕ ꯅꯣꯏ ꯐꯦꯃꯤꯂꯤꯗꯣ
ꯃꯤ ꯌꯥꯝꯃꯦ ꯍꯥꯏꯖꯦ ꯍꯣꯏ ꯌꯥꯝꯃꯦ ꯍꯥꯏꯗꯤ ꯑꯩꯒꯤ ꯑꯩꯈꯣꯏ ꯕꯥꯒꯤ ꯁꯤꯕ꯭ꯂꯤꯡꯁꯨ
ꯎꯝ ꯎꯝ ꯎꯝ
ꯑꯗꯨꯗꯣ ꯇꯔꯥꯃꯥꯊꯣꯏꯅꯦꯕ ꯑꯗꯨꯒꯤ
ꯑꯣ ꯑꯗꯨ ꯀꯩꯅꯣ ꯑꯣꯏꯅ ꯂꯩꯕ꯭ꯔꯣ ꯖꯣꯏꯟ ꯐꯦꯃꯤꯂꯤ ꯑꯣꯏꯅ ꯂꯩꯕ꯭ꯔꯣ
ꯍꯣꯏ ꯍꯣꯏ ꯖꯣꯏꯟ ꯐꯦꯃꯤꯂꯤ ꯑꯣꯏꯅ ꯂꯩꯕ
ꯑꯣ ꯑꯣ ꯅꯨꯡꯉꯥꯏꯔꯝꯒꯅꯤꯅ ꯑꯗꯨꯗꯤ
ꯅꯨꯡꯉꯥꯏꯌꯦ ꯍꯣꯏ ꯃꯤꯖꯨ ꯌꯥꯝꯃꯦ ꯑꯗꯨꯝ
ꯎꯝ ꯃꯥꯅꯤ ꯃꯥꯅꯤ ꯅꯨꯡꯇꯤꯒꯤ ꯈ꯭ꯔꯤꯁꯃꯥꯁ ꯑꯣꯏꯔꯝꯒꯅꯤ ꯅꯣꯏꯗꯤ
ꯇꯤꯒꯤ ꯍꯣꯏ ꯃꯤ ꯌꯥꯝꯕꯅꯤꯅ ꯂꯥꯡꯁꯨ ꯂꯥꯡꯉꯦꯕ
ꯍꯣꯏ ꯅꯨꯡꯇꯤꯒꯤ ꯈ꯭ꯔꯤꯁꯃꯥꯁ ꯅꯨꯡꯇꯤꯒꯤ ꯅꯣꯏꯒꯤ ꯀꯨꯝꯍꯩ ꯑꯣꯏꯔꯝꯒꯅꯤ
ꯅꯣꯏꯗꯤ ꯅꯣꯏꯗꯤ ꯃꯤ ꯌꯥꯝꯗ꯭ꯔꯣ
ꯑꯩꯈꯣꯏꯗꯤ ꯃꯤ ꯌꯥꯝꯗꯤꯌꯦ ꯑꯩꯈꯣꯏ ꯕꯥꯅꯦ ꯑꯩꯈꯣꯏ ꯃꯥꯅꯦ ꯑꯗꯨꯒ ꯑ ꯍꯧꯖꯤꯛꯄꯨꯗꯤ ꯑꯩꯗꯤ ꯏꯇꯣꯝꯇ ꯂꯩꯕꯀꯣ ꯍꯥꯟꯅ ꯑꯩꯈꯣꯏ ꯄꯨꯟꯅ ꯂꯩꯕ ꯀꯥꯟꯗ ꯗꯥꯗꯥ ꯑꯅꯤꯒ ꯏꯅꯥꯎꯄꯥꯒ ꯑꯩꯈꯣꯏ ꯑ ꯏꯇꯩꯃꯥꯒ ꯑꯩꯈꯣꯏ ꯃꯥꯒ ꯕꯥꯒ ꯑꯩꯈꯣꯏ ꯈꯛꯇꯪ ꯂꯩꯕꯅꯦꯕ
ꯑꯣ ꯑꯗꯨꯗꯤ ꯅꯪꯒꯤ ꯁꯤꯕ꯭ꯂꯤꯡ ꯗꯤ ꯀꯌꯥ
ꯑꯩꯒꯤ ꯁꯤꯕ꯭ꯂꯤꯡꯁ ꯑꯩꯒ ꯄꯣꯛꯃꯤꯟꯅꯕꯗ ꯃꯔꯤ ꯑꯣꯏꯕ ꯑꯩꯒ ꯌꯥꯎꯅ
ꯑꯣ
ꯅꯪꯒꯤꯅ ꯀꯌꯥ
ꯅꯪ ꯑꯩꯗꯤ ꯑꯩ ꯏꯊꯟꯇꯅꯤ
ꯋꯥ ꯇꯣꯝꯄꯣꯛꯅꯤꯅꯦ
ꯁ
ꯁꯅ ꯃꯇꯨꯝꯅꯦ꯫
ꯑꯗꯨꯅꯅꯦ ꯋꯥꯏ ꯍꯥꯏꯁꯦ꯫
ꯑ ꯌꯥꯝ ꯅꯨꯡꯁꯤꯌꯦꯗ ꯇꯣꯝꯄꯣꯛꯁꯦ꯫
ꯑꯗꯨꯒꯤ ꯋꯥꯅꯤ꯫
ꯎꯝ ꯑꯅꯤ ꯑꯍꯨꯝ ꯄꯣꯛꯎ ꯌꯥ ꯄꯣꯛꯄ꯫ ꯄꯣꯛꯑꯣ ꯍꯥꯏꯕ ꯌꯥꯗ꯭ꯔꯣ ꯅꯣꯏ ꯕꯥꯒ ꯃꯥꯗ
ꯑꯩꯅ ꯀꯃꯥꯏꯅ ꯍꯥꯏꯗꯣꯏꯅꯣ꯫
ꯍꯥꯏꯖꯜꯂꯣ ꯑꯃ ꯑꯃꯒ ꯄꯣꯛꯄꯤꯌꯣ ꯍꯥꯏꯌ‌ꯣ
ꯍꯧꯖꯤꯛ ꯍꯥꯏꯔꯗꯤ ꯕꯦꯔꯥ ꯀꯥꯔꯣꯏꯗ꯭ꯔꯣ꯫
ꯌꯥꯝꯅ ꯑꯍꯟꯁꯨ ꯑꯣꯏꯔꯝꯈꯤꯔꯣꯏ ꯍꯥꯏꯌꯦꯅ
ꯑꯣꯏꯔꯦ ꯑꯩꯈꯣꯏꯗꯤ ꯑꯩꯈꯣꯏꯗꯤ ꯑꯣꯏꯔꯦ ꯌꯨꯝ ꯊ‌ꯦꯡꯅ ꯄꯥꯜꯂ‌ꯦꯕ
ꯑ ꯎꯝ ꯑꯗꯨꯗꯤ ꯌꯥꯔꯦꯅꯦ
ꯅꯪꯅ ꯊꯤꯖꯤꯜꯂꯣ ꯑꯗꯨꯒ ꯌꯥꯝ ꯄꯣꯛꯑꯣ꯫
ꯑꯩꯅ ꯑꯩꯅ ꯊꯤꯖꯜꯂꯤꯗꯤ ꯍꯧꯖꯤꯛ ꯀꯩꯅꯣ ꯆꯥꯅꯕ ꯂꯩꯇꯥꯗꯅ ꯀꯥꯏ ꯀꯥꯏꯗꯩ ꯀꯩ ꯊꯥꯛꯇꯧꯔꯤꯕ ꯑꯩꯅ
ꯐꯨꯠꯕꯣꯜ ꯀꯞꯄꯛꯑꯣ꯫
ꯎꯝ꯫
ꯍꯝ
ꯈꯟ ꯇꯥꯔꯦ
ꯅꯣꯏ ꯕꯥꯒꯤꯗꯤ ꯁꯤꯕ꯭ꯂꯤꯡꯁꯦ ꯑꯃꯒ ꯅꯪꯒꯤꯅ ꯅꯇꯣꯝ ꯄꯣꯛꯄ
ꯌꯥꯝꯕꯗꯨ ꯃꯥ ꯇꯟ ꯇꯟꯕ ꯑꯣꯏꯔꯝꯅꯤ
ꯎꯝ ꯑꯗꯨ ꯑꯣꯏꯔꯁꯨ ꯅꯪꯒꯤ ꯃꯔꯨꯞꯀꯤꯗꯤ꯫
ꯀꯩ꯫
ꯀꯩ ꯍꯥꯏꯕ
ꯅꯠꯇꯦ ꯅꯪꯗꯤ ꯀꯩ ꯀꯩ ꯍꯣꯠꯅꯔꯤꯒꯦ ꯍꯥꯏꯕ
ꯑꯣ ꯀꯩꯝꯇ ꯊꯣꯏꯗꯣꯛꯅ ꯍꯣꯠꯅꯗꯦꯗ ꯑꯗꯨꯝ ꯂꯩꯕ ꯍꯥꯏꯕꯗꯨꯅꯤ
ꯀꯣꯂꯦꯖꯀꯨꯝꯕꯗꯤ ꯂꯣꯏꯔꯥꯕꯣ
ꯒ꯭ꯔꯦꯖꯨꯑꯦꯁꯟ ꯂꯣꯏꯔꯦ ꯍꯣꯏ ꯑꯩ ꯍꯟꯗꯛ ꯃꯥꯁꯇ꯭ꯔ ꯇꯝꯁꯤꯔꯥꯅ ꯂꯩꯕ
ꯇꯝꯖꯜꯂꯨ
ꯎꯝ
ꯑꯩꯗꯤ꯫
ꯅꯪꯗꯤ ꯂꯣꯏꯔꯕꯣ꯫
ꯑꯩ ꯂꯣꯏꯔꯦ ꯍꯣꯏ ꯂꯥꯏ ꯁ‌ꯦꯅ ꯂꯣꯏꯔꯦ
ꯃꯥꯁꯇꯔ
ꯅꯠꯇꯦ ꯒ꯭ꯔꯦꯖꯨꯌꯦꯁꯟ꯫
ꯑꯥ꯫
ꯃꯥꯁꯇꯔ ꯇꯧꯔ ꯔꯣꯏꯒꯦꯅ ꯑꯣꯖ ꯁꯤ ꯇꯧꯒꯦ ꯇꯧꯕꯅꯦꯕ꯫ ꯇꯟꯖꯂꯥꯕ꯫
ꯑꯣ
ꯑꯗꯨꯒ ꯌꯨꯝꯗꯒꯤꯁꯨ ꯄ꯭ꯔꯦꯁꯔ ꯂꯥꯛꯑꯦꯕ ꯑꯗꯨꯝ ꯍꯥꯏꯗꯤ ꯏꯊꯟꯗꯁꯨ ꯄꯣꯛꯄꯅꯦ꯫ ꯊꯕꯛ ꯊꯕꯛ ꯊꯕꯛ ꯇꯧ ꯂꯩꯔꯦ ꯑꯗꯩꯗꯤ ꯑꯗꯨꯝ ꯊꯕꯛꯀꯤ ꯍꯣꯠꯅꯔꯒꯦꯅ ꯍꯧ ꯂꯥꯏꯔꯤꯛ ꯂꯥꯏꯔꯤꯛ ꯄꯥꯔꯤꯗ ꯑꯗꯨꯝ ꯑꯦꯛꯖꯥꯝ ꯈꯔ ꯊꯥꯒꯦꯅ꯫
ꯀꯔꯝꯕ ꯑꯦꯛꯖꯥꯝ ꯌꯨ ꯄꯤ ꯑꯦꯁ ꯁꯤ ꯊꯥꯗꯣꯏꯔꯣ
ꯅꯪ ꯈꯪꯉꯝꯃꯦꯅ ꯌꯥꯝ ꯆꯨꯝꯅꯒ ꯍꯥꯏꯗꯣꯛꯔꯛꯑꯦꯍꯦ
ꯎꯝ ꯅꯪꯅ ꯑꯦꯛꯖꯥꯝ ꯑꯦꯛꯖꯥꯝ ꯍꯥꯏꯕꯗꯨꯗ ꯑꯗꯨ ꯑꯣꯏꯔꯝꯒꯅꯤꯅ ꯈꯟ ꯀꯟꯅ ꯍꯣꯠꯅꯖ
ꯍꯟꯗꯛ ꯑ ꯍꯟꯗꯛ ꯊꯥꯈꯤ ꯎꯄꯥꯏ ꯂꯩꯇꯦ ꯑꯍꯥꯟꯕꯅꯤꯅ ꯊꯣꯛꯇ꯭ꯔꯦ
ꯑꯍꯥꯟꯕꯅꯤꯅ ꯑꯦꯛꯁꯄꯤꯔꯦꯟꯁꯁꯨ ꯑꯗꯨꯝ ꯈꯪꯉꯝꯃꯅꯤ
ꯍꯣꯏ ꯈꯔꯕꯨꯙꯤ ꯍꯣꯏ ꯀꯣꯏꯁꯟꯗꯨ ꯍꯟꯗꯛꯀꯤꯗꯤ ꯂꯨꯋꯦ ꯑꯗꯨꯒꯤ ꯎꯄꯥꯏ ꯂꯩꯇꯦ
ꯎꯝ ꯎꯝ
ꯅꯪꯗꯤ ꯑꯦꯛꯖꯥꯝꯒꯨꯝꯕ
ꯊꯥꯏꯌꯦ ꯑꯩꯁꯨ ꯊꯥꯕꯗꯤ ꯑꯩꯗꯤ ꯌꯨ ꯄꯤ ꯑꯦꯁ ꯁꯤꯗꯤ ꯅꯠꯇꯕ ꯑꯃ ꯑꯦꯁ ꯑꯦꯁ ꯁꯤꯗ ꯑꯣꯏꯅ ꯊꯥꯕꯀꯣ ꯎꯝ ꯊꯥꯕꯗꯣ ꯅꯥꯟꯊꯣꯛꯈ꯭ꯔꯦꯅꯦ
ꯐꯥꯎꯕ ꯅꯪ ꯑꯩ ꯌꯥ ꯑꯦꯇꯦꯝꯖꯦ ꯅꯍꯥꯟ ꯁꯤ ꯄꯤꯌ‌ꯣꯒꯤ ꯑꯃ ꯊꯥꯏꯌꯦ ꯑꯗꯨꯒ ꯁꯤ ꯖꯤ ꯑꯦꯜꯒꯤ ꯑꯃꯔꯛ ꯊꯥꯈ꯭ꯔꯦ
ꯑꯣ ꯅꯪꯗꯤ ꯌꯥꯝꯅꯕꯨ ꯊꯥꯔꯤꯅꯦ
ꯊꯥꯏꯌꯦ ꯁꯤ ꯌꯥꯝꯃꯟꯗꯅ
ꯌꯥꯝ ꯒꯦꯟ ꯒꯦꯟ ꯇꯧꯔꯦ ꯀꯩꯅꯣ ꯑꯦꯛꯁꯄꯤꯔ꯭ꯌꯦꯟꯁ ꯌꯥꯝ ꯐꯪꯉꯦ ꯀꯩꯅꯣ ꯅꯪꯁꯨ
ꯊꯃꯟꯗꯗꯅ ꯊꯣꯛꯇ꯭ꯔꯦꯅꯦ
ꯇꯠ
ꯑꯩꯈꯣꯏ ꯕꯥꯅ ꯑ ꯑꯩꯈꯣꯏ ꯕꯥꯅ ꯑꯃꯨꯛꯀꯁꯨ ꯊꯥꯎ ꯑꯃꯨꯛꯀꯁꯨ ꯊꯧꯅ ꯌꯨꯝꯗꯒꯤ ꯄ꯭ꯔꯦꯁꯔ ꯍꯥꯄ ꯑ ꯑꯁ ꯈꯪꯗꯦꯗ ꯑꯩꯅ ꯄꯥꯅꯤꯡꯗꯕꯅ ꯃꯔꯣꯜ ꯑꯃ
ꯀꯣꯆꯤꯡꯒꯨꯝꯕꯗꯤ ꯂꯣꯏꯔꯕꯣ ꯌꯥꯎꯗ꯭ꯔꯣ
ꯑꯩ ꯀꯣꯆꯤꯡ ꯀꯩꯅꯣꯒꯤ ꯈꯛꯇꯪ ꯂꯧꯔꯝꯃꯤ ꯁꯤꯛꯁ ꯃꯟꯁ ꯈꯛꯇꯪ ꯑꯗꯨꯏ ꯁꯨ ꯑꯗꯨꯒꯤ ꯂꯧꯕ ꯃꯇꯨꯡꯗ ꯑꯦꯛꯖꯥꯝ ꯑꯃ ꯊꯥꯕꯗꯣ ꯑꯗꯨꯕꯨꯗꯤ ꯑꯗꯨꯝ ꯅꯨꯡꯉꯥꯏꯕꯀꯣ
ꯑꯥ
ꯎꯝ ꯍꯥꯏꯗꯤ ꯍꯥꯟꯅ ꯑꯩꯅ ꯐꯥꯔꯁ ꯊꯥꯕꯗꯣ ꯒ꯭ꯔꯦꯖꯨꯑꯦꯁꯟ ꯂꯣꯏꯗ꯭ꯔꯤꯀꯥꯟꯗ ꯃꯔꯛꯇꯨꯗ ꯊꯥꯕꯅꯦꯕ ꯊꯥꯔꯒ ꯌꯦꯡꯒꯦ ꯀꯃꯥꯏꯅ ꯇꯧꯒꯦ ꯍꯥꯏꯕꯗꯣ ꯑꯦꯛꯖꯥꯝ ꯄꯦꯇꯔꯟꯗ ꯕ ꯈꯪꯅꯤꯉꯥꯏ
ꯎꯝ ꯑꯩꯗꯤ ꯑꯝꯇ ꯊꯥꯗꯦꯗ ꯒ꯭ꯔꯦꯖꯨꯋꯦꯁꯟ ꯇꯧꯔꯤꯉꯩꯗꯒ ꯍ‌ꯦꯛ ꯂꯣꯏꯕꯒ ꯄꯨꯔꯥ
ꯑꯣ ꯅꯪꯗꯤ ꯀꯩꯅꯣ ꯑꯦꯁ ꯑꯦꯁ ꯁꯤ ꯊꯥꯔ ꯗꯤ ꯑꯗꯨꯝ ꯊꯣꯛꯀꯗꯕ ꯃꯥꯜꯂꯦ ꯍꯥꯏꯗꯤ ꯌꯨ ꯄꯤ ꯑꯦꯁ ꯁꯤꯒꯤ ꯄ꯭ꯔꯤꯄꯦꯔꯦꯁꯟꯗꯤ ꯁꯤꯂꯦꯕꯁ ꯂꯣꯏꯅ ꯀꯚꯔ ꯇꯧꯋꯦꯗꯅ
ꯎꯝ ꯈꯪꯗꯦꯗ ꯈꯪꯗꯦ ꯍꯣꯔꯦꯟ ꯗꯥꯎ ꯗꯥꯎ ꯌꯥꯗꯗꯅ ꯑꯩꯅ ꯄꯥꯗꯕꯈꯩ ꯂꯣꯏ ꯂꯥꯛꯑꯗꯤ
ꯎꯝ
ꯔꯤꯚꯤꯖꯟ ꯆꯠꯇ ꯌꯥꯗꯦꯗꯅ
ꯎꯝ
ꯔꯤꯖꯦꯟ ꯆꯠꯇ꯭ꯔꯒ ꯑꯩꯅ ꯈꯪꯗꯕ ꯉꯥꯛꯇ ꯂ‌ꯣꯏꯅ ꯂꯥꯛꯑꯗꯤ ꯀꯥꯏꯗꯩ
ꯊꯥꯕ ꯍꯥꯏꯁꯦ ꯃꯣꯏ ꯄ꯭ꯔꯤꯄꯦꯔꯦꯁꯟ ꯇꯧꯋꯦ ꯑꯗꯨ ꯑꯣꯏꯔꯁꯨ ꯂꯣꯏꯅ ꯀꯕꯔ ꯇꯧꯕꯗꯤ ꯉꯝꯗꯦꯗꯅ
ꯎ
ꯗꯨꯅꯦꯗ
ꯑꯦ ꯁꯤ ꯁꯤꯒꯤꯗꯤ ꯀꯩꯅꯣ ꯌꯥꯝ ꯊꯣꯏꯗꯣꯛꯅ ꯂꯨꯕꯗꯤ ꯑꯣꯏꯗꯦ ꯑꯗꯨꯕꯨ ꯑꯩꯗꯤ ꯃꯇꯝꯗꯣ ꯑꯈꯣꯏꯅ ꯁꯤꯖꯤꯟꯅꯕ ꯍꯩꯔꯒꯗꯤ ꯑꯗꯨꯝ ꯂꯥꯏꯅ ꯊꯣꯛꯄ ꯉꯝꯅꯤꯗ ꯂꯥꯏꯔꯤꯛ ꯄꯥꯔꯗꯤ ꯎꯝ
ꯑꯗꯨꯒꯤꯅꯦꯕ ꯍꯥꯏꯗꯤ ꯀꯩꯅꯣꯒꯨꯝꯕ ꯄ꯭ꯔꯣꯕ꯭ꯂꯦꯝꯁꯤꯗꯤ ꯌꯥꯝ ꯀꯩꯅꯣ ꯇꯧꯗꯦꯗꯅ ꯁꯦꯛꯁꯟ ꯑꯗꯨꯒꯨꯝꯕ ꯂꯩꯇꯦꯗꯅ ꯍꯥꯏ ꯄ ꯁꯤꯗꯗꯤ ꯑꯗꯨꯅꯅꯦꯕ ꯑꯗꯨꯅ ꯍꯟꯗꯛ ꯂꯨꯗꯤ ꯂꯨꯔꯅꯤ ꯍꯟꯗꯛ ꯋꯥꯔꯅꯤꯕ ꯍꯩꯕ ꯈꯔꯅ ꯑꯗꯨꯝ ꯊꯣꯛꯈ꯭ꯔꯅꯤ ꯀꯠ ꯑꯣꯐ ꯀꯠ ꯑꯣꯐꯁꯨ ꯅꯦꯝꯃꯛꯇꯧ ꯃꯥꯜꯂꯦ ꯍꯟꯗꯛ
ꯑꯣ ꯑꯣ
ꯎꯝ
ꯅꯪ ꯒ꯭ꯔꯦꯖꯨꯋꯦꯁꯟꯗ ꯀꯩ ꯁꯞꯖꯦꯛ ꯂꯧꯔꯛꯀꯦ
ꯑꯩ ꯏꯪꯂꯤꯁ ꯂꯧꯔꯛꯑꯦ ꯒ꯭ꯔꯦꯖꯨꯋꯦꯁꯟꯗ
ꯑꯣ
ꯅꯪꯗꯤ
ꯑꯩꯅ ꯀꯦꯃꯤꯁꯇ꯭ꯔꯤ ꯂꯧꯔꯛꯄ
ꯑꯩꯁ ꯕꯤ ꯑꯦꯁ ꯁꯤꯅꯤꯅ ꯑꯗꯨꯗꯤ
ꯎꯝ
ꯑꯗꯨ ꯁꯥꯏꯟꯁ ꯁꯥꯏꯟꯁꯇ ꯆꯪꯁꯜꯂꯨꯕꯩꯅꯣ
ꯁꯥꯏꯟꯁ ꯆꯪꯁ ꯂꯦ ꯀꯦꯃꯤꯁꯇ꯭ꯔꯤ ꯂꯧꯔꯦ ꯑꯁ ꯉꯥꯎ ꯀꯦꯃꯤꯁꯇ꯭ꯔꯤꯁꯦ ꯂꯨꯝꯃꯟꯗꯅ ꯌꯥꯗꯦ
ꯆ ꯁꯤꯜꯂꯒ ꯄꯥꯁ ꯇꯧꯔꯛꯄ ꯍꯥꯏꯕꯗꯨꯅꯤ
ꯆꯜꯂ ꯁꯤꯜꯂ ꯄꯥꯁꯇꯕ ꯑꯈ‌ꯣꯏꯗꯤ ꯁꯤꯟꯕꯒ ꯌꯥꯗꯦꯗ ꯀꯣꯂꯦꯖꯅꯦꯅ ꯀꯥꯏꯗꯩ
ꯍꯩꯕꯅꯤꯅ ꯁꯤꯟꯗ꯭ꯔꯁꯨ ꯌꯥꯅꯤꯗ
ꯍꯩꯕꯅꯤꯅ ꯑꯝꯇ ꯍꯩꯇ‌ꯦ ꯀꯦ ꯁꯥꯏꯟꯁ ꯦꯛꯒ꯭ꯔꯥꯎꯟ ꯏꯂꯒ ꯗꯥꯏꯔ ꯑꯔꯠꯁ ꯆꯪꯉꯕꯨꯅꯤꯅ ꯀꯗꯤ
ꯑꯦꯂꯦꯚꯦꯟ ꯇꯨꯋꯦꯜꯞ ꯁꯥꯏꯟꯁ ꯂꯧꯎꯔꯝꯃꯒ ꯑꯥꯔꯠꯁ ꯑꯃꯨꯛ ꯍꯧꯈꯤꯕꯅ
ꯍꯣꯏ ꯑꯗꯨꯒꯤ ꯋꯥ ꯍꯥꯏ
ꯑꯩꯁꯨ ꯑꯥꯔꯠꯁꯇ ꯍꯣꯡꯒꯦ ꯇꯧꯔꯕꯅꯦ ꯑꯩꯈꯣꯏ ꯕꯥꯅ ꯌꯥꯗꯕꯒꯤ ꯁꯥꯏꯟꯁꯇ ꯑꯗꯨꯝ ꯆꯠꯂꯦ
ꯑꯩꯗꯤ ꯀꯣꯂꯦꯖꯇꯗꯤꯤ ꯇꯝꯅꯤꯡꯕ ꯇꯧꯅꯤꯡꯕ ꯇꯧꯔꯨꯅ
ꯑ
ꯏꯂꯚꯦꯟ ꯇ꯭ꯨꯋꯦꯜꯗ ꯏꯪꯂꯤꯁ ꯇꯝꯃꯤꯗꯨꯒ ꯀꯣꯂꯦꯖꯇ ꯇꯝꯃꯛꯄꯒ ꯌꯥꯝ ꯈꯦꯠꯅꯔꯛꯑꯦꯕ ꯑꯗꯨ ꯏꯟꯖꯟꯅ ꯋꯥꯏ
ꯃꯅꯤꯄꯨꯔ ꯃꯄꯥꯟꯗ ꯇꯝꯕ꯭ꯔꯣ
ꯑꯩ ꯑꯩꯈꯣꯏ ꯁ꯭ꯇꯦꯠꯇ ꯇꯝꯃꯦ ꯃꯄꯥꯟ ꯇꯝꯗ꯭ꯔꯦ
ꯑꯣ ꯑꯣ ꯑꯣ ꯑꯣ
ꯅꯪꯗꯤ ꯅꯪ ꯃꯄꯥꯟꯗ
ꯑꯩꯁꯨ ꯁꯤ ꯑꯩꯁꯨ ꯁꯤ ꯑꯩꯁꯨ ꯁꯤꯗ ꯗꯨꯝ ꯇꯝꯃ‌ꯦ ꯃꯄꯥꯟ ꯆꯠꯇ‌ꯦ
ꯅꯪ ꯅꯪꯗꯤ ꯀꯩꯅꯣꯗ ꯇꯝꯗ ꯂꯩꯔꯄ ꯀꯌꯥꯝ ꯀꯨꯏꯔꯒꯦ
ꯑꯩ ꯇꯦꯟ ꯑꯩ ꯇꯦꯟꯁꯦ ꯇꯃꯦꯡꯂꯣꯡꯗ ꯂꯣꯏꯌꯦꯕꯀꯣ ꯑꯗꯨꯒ ꯅꯥꯇꯤꯟ ꯂꯩꯔꯕꯅꯦ
ꯑꯣ ꯑꯗꯨꯏꯅꯦꯕ ꯅꯪ ꯌꯥꯝ ꯁꯦꯡꯉꯦꯕ ꯃꯩꯇꯩꯂꯣꯟꯗꯣ
ꯁꯦꯡꯕ꯭ꯔꯥ ꯃꯤꯅꯗꯤ ꯈꯣꯏ ꯌꯥꯡꯈꯣꯏꯑ ꯍꯥꯏꯌꯦꯦ
ꯑꯣꯏꯗꯦꯍ‌ꯦ ꯀꯥꯏꯗꯩꯅꯣ ꯁꯛ ꯌꯥꯝ ꯁꯦꯡꯉꯦ ꯃꯤ ꯑꯇꯣꯞꯄ ꯉꯥꯡꯕ ꯍꯩꯇꯕ ꯃꯌꯥꯝ ꯂꯩ ꯅꯪꯒ ꯑꯩ ꯅꯪ ꯑꯍꯥꯟꯕ ꯀꯩꯅꯣ ꯉꯥꯡꯉꯛꯄꯗꯨꯗ ꯃꯩꯇꯩꯔ ꯈꯜꯂꯤꯅꯦꯕ
ꯅꯠꯇꯦ
ꯍꯧꯖꯤꯛ ꯍꯧꯖꯤꯛꯇ ꯈꯪꯉꯦ ꯅꯪ ꯍꯥꯏꯔꯛꯄꯗ ꯅꯪꯒꯤ ꯂꯩꯐꯝꯗꯣ
ꯇꯃꯦꯡꯂꯣꯡꯕꯨꯗꯤ ꯑꯦꯡꯕꯗꯤ ꯑꯣꯏꯕ ꯅꯠꯇꯦꯕ ꯑꯩꯈꯣꯏ ꯃꯥꯒꯤ ꯈꯨꯟ ꯑꯣꯏꯌꯦꯕꯀꯣ
ꯑꯣ
ꯑꯩꯈꯣꯏ ꯕꯥꯅꯥ ꯀꯩꯅꯣ ꯑꯣꯏꯕ ꯃꯔꯤꯡ ꯑꯣꯏꯕ
ꯑꯣ ꯀꯅꯥ ꯑꯗꯨꯗꯤ ꯃꯩꯇꯩ ꯅ ꯅꯃꯥꯟꯅꯕ ꯌꯥꯝ ꯇꯤꯟꯅꯔꯝꯃꯦ ꯑꯗꯨꯗꯤ
ꯎꯝ ꯌ‌ꯦ ꯍꯣꯏ
ꯑꯗꯨꯒꯤꯅꯦ ꯑꯩꯈꯣꯏꯗꯤꯩ ꯁꯤꯗ ꯑꯗꯨꯝ ꯂꯩꯔꯛꯑꯕꯅꯤꯅ ꯑꯉꯥꯡ ꯑꯣꯏꯔꯤꯉꯩꯗ ꯑꯗꯨꯝ ꯈꯔꯕꯨꯗꯤ ꯁꯦꯡꯉꯦ ꯑꯗꯣ ꯈꯔ ꯈꯔꯗꯤ ꯍꯥꯏꯕ ꯉꯝꯗꯦ ꯑꯗꯣ
ꯑꯁ ꯅꯣꯏꯗꯤꯆꯥ ꯃꯥꯜꯂꯦ
ꯑ
ꯍ‌‌ꯦꯖꯥꯝ ꯑꯃꯨꯛꯀ ꯑꯣꯟꯈꯤꯅꯤꯀꯣ